ꯇꯥꯔꯕꯣ
ꯇꯥꯔꯦ ꯇꯥꯔꯦ ꯆꯥꯛ ꯆꯥꯔꯕꯣ ꯀꯃꯥꯏꯅ ꯇꯧꯔꯒꯦ
ꯑ ꯑꯩ ꯆꯥꯛ ꯆꯥꯗ꯭ꯔꯤꯌꯦ ꯆꯥ ꯊꯛ ꯂꯣꯏꯔꯒ ꯏꯔꯨ ꯃꯥꯏꯊꯖ ꯂꯣꯏꯕꯗ ꯉꯥꯏꯔꯤꯌꯦ
ꯆꯥꯛ ꯏꯁꯤꯡꯗꯤ ꯂꯣꯏꯔꯕꯣ ꯀꯃꯥꯏꯅ ꯇꯧꯔꯒꯦ
ꯆꯥꯛ ꯋꯥꯠꯂꯤꯗ ꯑꯩ ꯍꯣꯔꯦꯟ ꯃꯥꯄꯟ ꯈꯤꯇꯪ ꯍꯦꯡꯕꯗ ꯑꯗꯨꯋꯥꯏꯗ ꯆꯥꯗꯣꯏꯅꯤ ꯆꯥꯛꯇꯤ
ꯑ ꯅꯪ ꯄꯨꯡ ꯀꯌꯥꯥ ꯆꯠꯂꯤꯕ ꯆꯠꯄꯗꯤ ꯑꯗꯨꯗꯤ
ꯃꯥꯄꯜ ꯃꯈꯥꯏ ꯆꯠꯇꯣꯏꯅꯦ
ꯑꯣ ꯑꯩ ꯃꯥꯄꯜ ꯁ꯭ꯋꯥꯏ ꯆꯠꯄ꯭ꯔꯥ ꯈꯟꯕ ꯑꯗꯨꯗꯨꯒꯤꯅꯤꯗ
ꯅꯠꯇꯦ ꯃꯄꯜ ꯃꯈꯥꯏꯗ ꯆꯠꯂꯒ ꯑꯥꯗ ꯇꯔꯥꯗꯒꯤꯩ ꯍꯧꯕꯅꯦꯕ ꯑꯗꯣ ꯃꯥꯄꯜ ꯃꯈꯥꯏꯗ ꯆꯠꯂꯒ ꯑꯥꯗ ꯇꯔꯥ ꯇꯔꯝꯗꯥꯏꯗ ꯑꯗꯨꯝ ꯌꯧꯕ ꯑꯗꯨꯃꯥꯏ ꯇꯧꯕ
ꯎꯝ ꯑꯩꯗꯣ ꯍꯜꯂꯛꯄꯒ ꯑꯃꯨꯛ ꯆꯥꯛꯇꯣ ꯑꯃꯨꯛ ꯊꯣꯡꯉꯨꯔꯕ ꯑꯩꯈꯣꯏ ꯃꯥꯗꯣ ꯃꯁꯥꯉꯝꯗ ꯂꯩꯔꯝꯃꯦ ꯑꯗꯨꯒꯤ
ꯑꯣ ꯑꯗꯨ ꯀꯩꯅꯣ ꯇꯧꯔꯕꯣ ꯀꯔꯤ ꯌꯦꯟꯖꯥꯡ ꯊꯣꯡꯉꯤꯅꯣ
ꯃꯥꯏꯔꯦꯟ ꯊꯣꯡꯉꯦ ꯑꯩꯅ ꯅꯍꯥꯟ ꯑꯥꯗꯗ ꯆꯠ ꯆꯠꯄ ꯀꯥꯟꯗ ꯂꯩꯔꯛꯄ ꯃꯈꯥꯔꯣꯝ ꯍꯥꯏꯊꯕ ꯀꯥꯟꯗ ꯊꯕꯛ ꯆꯠꯄ ꯀꯥꯟꯗ ꯃꯥꯏꯔꯦꯟꯗꯣ ꯆꯥꯝꯃꯒꯤ ꯇꯔꯨꯛ ꯇꯧꯔꯛꯑꯦ ꯑꯆꯧ ꯑꯆꯧꯕꯗꯣ
ꯑꯣ ꯑꯣ ꯅꯪ ꯅꯍꯥꯟ ꯍꯥꯏꯕꯗꯣ
ꯍꯣꯏ ꯑꯗꯨꯗ ꯇꯧꯔꯒ ꯊꯣꯡꯉꯦ ꯑꯩꯈꯣꯏ ꯄꯥꯁꯨ ꯌꯥꯎꯗꯣꯏꯅꯤꯅ ꯑꯇꯣꯞꯄ ꯏꯟꯖꯥꯡꯗꯣ ꯂꯩꯕꯨꯗꯤ ꯂꯩꯕ ꯇꯥꯔꯁꯨ ꯌꯥꯝꯅ ꯆꯪꯒꯗꯕꯗꯨ ꯑꯣꯏꯔꯕꯒꯤ ꯑꯗꯨꯝ ꯃꯥꯏꯔꯟ ꯑꯣꯏꯔꯗꯤ ꯌꯥꯔꯦꯅ ꯌꯥꯝ ꯊꯣꯡꯗ꯭ꯔꯁꯨ ꯑꯗꯨꯒꯤ ꯃꯥꯏꯌꯦꯟ ꯊꯣꯡꯕꯅꯦ ꯑꯗꯩ ꯃꯥꯏꯔꯦꯟ ꯃꯀꯨꯗꯨ ꯃꯔꯨꯅꯦ ꯑꯗꯒꯤ ꯀꯥꯔꯣꯠꯅꯦ ꯇꯧꯔꯒ ꯑꯃꯨꯛ ꯀꯥꯡꯉꯧ ꯑꯃ ꯉꯧꯒꯦ ꯇꯧꯕꯅꯦ
ꯍꯣ ꯑꯗꯨ ꯀꯥꯡꯉꯧꯗꯨꯅꯦ ꯑꯩꯗꯤ ꯑꯩꯗꯤ ꯌꯥꯝ ꯍꯥꯎꯋꯦꯕ ꯌꯥꯝ ꯄꯥꯝꯖꯩꯑꯦꯕ ꯑꯗꯨ ꯀꯥꯡꯍꯧꯗꯣꯥ
ꯈꯔ ꯀꯪꯅ ꯇꯧꯔꯒ ꯉꯧꯔꯒꯀꯣ
ꯑꯦ ꯏꯟꯖꯥꯡ ꯊꯣꯡꯕ ꯍꯧꯔꯕꯣ ꯀꯃꯥꯏꯅ ꯇꯧꯔꯤꯅꯣ
ꯂꯣꯏꯔꯦꯗ
ꯃꯨꯟꯈ꯭ꯔꯕꯣ ꯍꯥꯏꯁꯦ
ꯃꯨꯟꯒ꯭ꯔꯦ
ꯌꯥꯝ ꯊꯨꯏꯅ ꯅꯪꯗꯤ
ꯑꯥ
ꯑꯗꯨꯗꯤ ꯀꯥꯡꯉꯧ ꯉꯧꯗꯣꯏꯕ꯭ꯔꯣ ꯃꯀꯨ ꯀꯩꯀꯥꯗꯨꯅ
ꯂꯣꯏꯔꯦꯗ ꯁꯦꯝꯕꯕꯨꯗꯤ ꯍꯣꯔꯦꯟ ꯀꯣꯟꯅ ꯉꯥꯛꯇꯪ ꯂꯥꯏꯔꯒ ꯉꯧꯒꯦ ꯆꯥꯔꯝꯗꯥꯏꯗ ꯇꯧꯔ ꯊꯝꯃꯦꯕ
ꯎꯣ ꯅꯣꯏ ꯏꯃꯝꯆꯥ ꯍꯥꯏꯔ ꯀ ꯑꯩꯈꯣꯏꯁꯦ ꯀꯩ ꯊꯣꯡꯉꯤꯅꯣ ꯈꯪꯗꯦꯅꯦ ꯑꯩ ꯑꯩꯗꯤ ꯆꯥꯛꯈꯨꯝꯗꯤ ꯆꯪꯉꯨꯗ꯭ꯔꯃꯤꯅ ꯆꯥꯊꯛ ꯑꯦ ꯑꯗꯨꯒ ꯆꯥꯛꯄꯨꯗꯤ ꯂꯣꯏꯔꯝꯃꯅꯤ ꯌꯦꯟꯖꯥꯡ ꯈꯛꯇꯪ ꯉꯥꯏꯔꯝꯃꯅꯤ ꯊꯣꯡꯉꯁꯨ ꯅꯪꯅꯦꯗ ꯍꯧꯖꯤꯛ ꯅꯤꯄꯥꯜ ꯃꯈꯥꯏꯃꯨꯛꯇ ꯇꯥꯔꯤꯃꯤꯅ
ꯍꯣꯏ ꯑꯩꯈꯣꯏꯗꯤ ꯑꯃꯨꯛ ꯑꯩꯈꯣꯏ ꯂꯣꯏꯔꯦ ꯑꯩꯈꯣꯏ ꯏꯝꯆꯥꯍꯣꯢꯁꯨ ꯑꯃꯨꯛ ꯎꯇꯤ ꯊꯣꯡꯉꯤ ꯑꯗꯨ ꯂꯣꯏꯔ ꯐꯖꯅ ꯇꯨꯝꯃꯨ ꯍꯥꯏꯕ ꯂꯩ ꯉꯁꯤꯗꯤ
ꯍꯣꯏ ꯑꯗꯨ ꯍꯣꯏ ꯑꯔꯨꯝꯕ ꯉꯥꯛꯇ ꯅꯤ ꯄꯥꯗꯣꯔꯦ ꯑꯗꯨꯒ ꯋꯦꯗꯔꯁꯤꯁꯨ ꯑꯗꯨꯝ ꯇꯨꯝꯕ ꯈꯣꯠꯄꯁꯨ ꯅꯨꯡꯉꯥꯏꯒꯗꯕꯗꯤ ꯑꯣꯏ
ꯍꯣꯏ ꯑꯗꯨꯣ ꯉꯁꯤꯗꯤ ꯌꯥꯝ ꯋꯥꯕ ꯈꯣꯠꯄ ꯑꯗꯒꯤ ꯌꯥꯝ ꯇꯨꯝꯅꯤꯡꯕ ꯈꯣꯠꯄꯗꯣ ꯑꯗꯨꯕꯨꯗꯤ ꯇꯧꯗꯦꯕꯀꯣ ꯑꯗꯨ ꯀꯩꯁꯨ ꯌꯥꯝ ꯇꯨꯝꯗ꯭ꯔꯁꯨ ꯌꯥꯗꯣꯔꯥ ꯈꯜꯂꯤ ꯅꯍꯥꯟꯈꯩ ꯊꯕꯛ ꯁꯨꯔꯨꯕꯒꯤ ꯊꯕꯛ ꯁꯨꯕ ꯅꯠꯇ꯭ꯔꯁꯨ ꯊꯕꯛ ꯆꯠꯊꯣꯛꯂꯨꯕ ꯈꯣꯠꯂꯨꯕ ꯇꯧꯕꯒꯤ ꯇꯨꯝꯁꯤꯠ ꯐꯥꯕꯣꯏ ꯐꯥꯗꯕꯣꯏ ꯊꯕꯛ ꯂꯩꯕ ꯁꯨꯝ ꯈꯟꯖꯅ ꯂꯩꯕꯗꯣ ꯑꯗꯨ ꯑꯣꯏꯕꯒꯤꯅꯦꯕꯀꯣ ꯉꯁꯤꯗꯤ ꯑꯗꯨꯃꯥꯏꯅꯗꯤ ꯇꯧꯗꯤ ꯇꯧꯗꯦꯗ ꯍꯥꯏꯗꯤ ꯏꯁꯥꯥꯁꯤ ꯑꯗꯨꯝ ꯈꯤꯡꯈꯡ ꯂꯥꯎꯔꯒ ꯂꯩꯕꯗꯣ ꯍꯧꯖꯤꯛꯐꯥꯎ ꯑꯗꯨꯃꯥꯏꯅ ꯇꯧꯔꯤꯕ
ꯑꯗꯨ ꯅꯪ ꯃꯊꯛꯒꯤ ꯐꯤꯔꯣꯟꯜꯗꯨ ꯁꯨ ꯂꯧ ꯂꯧꯁꯤꯟꯗ꯭ꯔꯤꯗꯣ ꯀꯩꯒꯤꯅꯣ ꯂꯧꯁꯤꯟꯈꯤꯔꯣꯏꯗ꯭ꯔꯣ ꯅꯇ꯭ꯔꯒ ꯅꯧꯅ ꯑꯃꯨꯛ ꯁꯨꯕꯩꯔꯣ
ꯅꯠꯇꯦ ꯑꯩꯒꯤ ꯐꯤꯔꯣꯜ ꯅꯠꯇꯦꯌꯦ ꯑꯩꯈꯣꯏ ꯃꯃꯥꯡꯒꯤ ꯏꯕꯨꯡꯉꯣ ꯃꯣꯏꯗꯤ ꯌꯨꯝ ꯁꯥꯔꯕꯅ ꯌꯨꯝ ꯐꯧ ꯕꯝ ꯂꯩꯇ꯭ꯔꯦꯅ ꯑꯗꯨꯒꯤ ꯑꯩꯈꯣꯏ ꯁꯤ ꯃꯊꯛꯇꯗꯤ ꯑꯃꯨꯛ ꯐꯧꯕꯗꯣ ꯑꯩꯒꯤ ꯐꯤꯔꯣꯜ ꯅꯠꯇꯤꯌꯦ ꯃꯃꯥꯡꯒꯤ ꯑꯉꯥꯡ ꯑꯃ ꯑꯩꯈꯣꯏ ꯋꯥꯛꯀꯤꯡ ꯆꯠꯃꯤꯟꯅꯕꯗꯣ ꯑꯗꯨꯢꯗꯨꯒꯤꯅꯦ
ꯑꯣ ꯑꯩꯗꯤ ꯅꯪ ꯅꯍꯥꯟꯒꯤꯗꯨꯅꯦ ꯑꯗꯨꯗꯒꯤ ꯃꯑꯣꯡꯗꯣ ꯍꯥꯏꯔꯥꯞ ꯑꯗꯨꯃꯥꯏꯅ ꯑꯗꯨꯝ ꯂꯩꯕꯗꯣ ꯌꯥꯝꯕꯩ ꯆꯥꯡꯒꯗꯣ ꯑꯗꯨꯗ ꯅꯪꯒꯤ ꯂꯧꯁꯤꯟꯗ꯭ꯔꯤꯕ ꯅꯠꯇ꯭ꯔꯒ ꯑꯃꯨꯛ ꯁꯨꯕ꯭ꯔ ꯁꯨꯔꯕ ꯖꯥꯠꯂ ꯑꯁꯤꯅꯦ ꯑꯩꯅ ꯈꯜꯂꯤꯁꯤ
ꯍꯣꯏ ꯍꯥꯏꯕꯗꯤ ꯑꯣꯝꯗ ꯂꯩ ꯅꯣꯡ ꯁꯤꯡꯁꯨ ꯇꯥꯕꯅꯤꯅ ꯃꯈꯥꯗ ꯐꯧꯕꯁꯨ ꯌꯥꯗꯦ ꯐꯥꯎꯗꯣꯛ ꯐꯥꯎꯖꯤꯟ ꯇꯧꯕꯗ ꯃꯣꯏꯗꯤ ꯍꯥꯟꯅ ꯃꯊꯛꯇ ꯑꯗꯨꯝ ꯖꯤꯡꯒ ꯀꯩꯀꯩ ꯇꯧꯔꯒ ꯈꯜꯂꯝꯕꯅꯤꯅ ꯃꯣꯏꯗ ꯑꯗꯨꯝ ꯇꯧꯔꯒ ꯃꯊꯛꯇ ꯐꯧꯖꯔꯝꯕꯅꯦꯕ ꯍꯧꯖꯤꯛꯇꯤ ꯑꯃꯨꯛ ꯑꯗꯨꯗꯣ ꯌꯥꯗꯗ꯭ꯔꯕꯅꯤꯅ ꯃ ꯑꯩꯈꯣꯏꯁꯤ ꯃꯊꯛꯇ ꯂꯣꯏ ꯇꯥꯔꯦꯕ ꯑꯗꯩ ꯃꯊꯛꯇꯁꯨ ꯎꯕꯥꯛ ꯑꯣꯏꯕꯒꯤ ꯅꯣꯡ ꯍꯥꯏꯗꯤ ꯃꯆꯨꯝ ꯈꯛ ꯅꯣꯡ ꯇꯥꯖꯤꯜꯂꯛꯄꯒꯤ ꯆꯣꯠ ꯎꯠꯄꯗ ꯈꯣꯠꯄꯗ ꯀꯥꯟꯗ꯭ꯔ ꯄꯣꯠꯅꯤꯗ ꯑꯗꯒꯤ ꯑꯩꯈꯣꯏ ꯁꯤ ꯃꯇꯥꯏꯒꯤ ꯁꯥꯏꯒꯪꯁꯤꯁꯨ ꯑꯃꯨꯛ ꯑꯩꯈꯣꯏꯒꯤ ꯎꯆꯦꯛ ꯁꯦꯟꯗ꯭ꯔꯥꯡꯁꯦ ꯑꯁꯤꯅꯅꯦ ꯍꯨꯠꯄ ꯍꯨꯠꯄꯗ ꯂꯣꯏꯔꯦ ꯂꯩꯕꯥꯛꯁꯤ ꯂꯣꯏ ꯆꯥꯁꯤꯜꯂꯛꯑꯦ ꯈꯔ ꯂꯩꯔꯒ ꯀꯤꯟ ꯀꯤꯂꯅꯦ ꯇꯧꯗꯣꯏꯁꯦ ꯅꯨꯡꯉꯥꯏꯇꯦ ꯌꯦꯡꯎ ꯁꯤ ꯎꯕꯗ
ꯍꯣꯏ ꯑꯍꯜ ꯑꯣꯏꯔꯕ ꯌꯨꯝꯅꯤꯅꯅꯦ ꯆꯍꯤ ꯆꯥꯝꯃ ꯍꯦꯜꯂꯦ ꯍꯥꯏꯔꯗꯤ ꯂꯤꯗꯤ ꯂꯤꯔꯕꯅꯦꯕ ꯍꯥꯏꯗꯤ ꯃꯤ ꯑꯗꯨꯁꯨ ꯃꯊꯛꯁꯨ ꯃꯈꯥ ꯃꯊꯛꯇꯁꯨ ꯅꯪ ꯑꯃꯨꯛ ꯂꯩꯔꯤꯕꯅꯤꯅꯅꯦ ꯂꯤꯔꯕ ꯌꯨꯝꯁꯨ ꯑꯣꯏꯕꯒꯤꯅꯦ ꯑꯗꯨꯒꯤꯅꯦ ꯄ꯭ꯔꯣꯒꯝ ꯆꯠꯄꯨ ꯆꯠꯃꯜꯂꯕꯅꯤꯗ ꯀꯨꯏꯅ ꯆꯠꯂꯕꯅꯤ
ꯎꯝ ꯍꯥ ꯍꯣꯔꯦꯟꯗꯤ ꯄꯨꯡ ꯀꯌꯥꯗ ꯍꯜꯂꯛꯇꯣꯏꯅꯣ ꯄꯨꯡ ꯑꯗꯨꯝ ꯅꯥꯢ ꯑꯗꯨꯃꯥꯏꯅ ꯊꯦꯡꯅ ꯍꯜꯂꯛꯇꯣꯏꯔꯥ ꯈꯣꯠꯇꯣꯏꯔꯥ ꯑꯗꯨꯝ ꯉꯟꯅ ꯍꯜꯂꯗꯤ ꯄꯥꯔꯀꯤꯡ ꯆꯦꯟꯕ ꯆꯠꯄꯒꯨꯝꯕ ꯇꯧꯕ ꯌꯥꯔꯗꯤ ꯐꯗꯣꯢꯅꯤ
ꯍꯣꯏ ꯍꯣꯏ ꯑꯗꯨꯅꯦ ꯑꯗꯨ ꯌꯥꯝ ꯉꯟꯕ ꯍꯥꯏꯁꯦ ꯉꯜꯂꯕꯤꯗꯅꯦ ꯑꯗꯨꯝ ꯇꯔꯨꯛ ꯇꯥꯒꯦꯗꯤ ꯇꯧꯔꯅꯤ ꯃꯉꯥ ꯃꯈꯥꯏ ꯑꯗꯨꯝ ꯍꯦꯜꯂꯗꯧ ꯃꯥꯜꯂꯤꯗ ꯈꯪꯗꯦ ꯗꯥꯎ ꯌꯥꯔꯒꯗꯤ ꯈꯔ ꯉꯟꯅ ꯍꯟꯕ ꯉꯝꯕ ꯑꯣꯏꯖꯒꯦ ꯑꯗꯨꯅꯉꯥꯏꯔꯦ ꯀꯩ ꯍꯥꯏꯔꯨꯅꯤ ꯁꯤꯗꯒꯤ ꯍꯦꯟꯅ
ꯍꯧꯖꯤꯛꯒꯨꯝꯕꯗꯤ ꯈꯔ ꯉꯟꯅ ꯂꯥꯛꯄ ꯈꯣꯠꯄ ꯇꯧꯕ ꯌꯥꯕ ꯑꯣꯏꯇꯥꯔꯗꯤ ꯐꯗꯧꯅꯤꯅꯦ ꯍꯥꯏꯕꯗꯤ ꯑꯗꯨꯝ ꯋꯥꯛꯀꯤꯡꯒꯨꯝꯕ ꯑꯃ ꯆꯦꯟꯕ ꯈꯣꯠꯄ ꯇꯧꯕ ꯆꯠꯂꯨꯔꯗꯤ ꯐꯩꯅ ꯑꯗꯨꯏ ꯋꯥꯅꯤꯗ
ꯑꯗꯨꯅꯦ ꯌꯥꯝ ꯅꯨꯡꯉꯥꯏ ꯍꯥꯏꯕ ꯉꯁꯤ ꯈꯤꯇꯪ ꯑꯇꯣꯞꯄ ꯃꯐꯝ ꯑꯃꯗ ꯑꯃꯨꯛ ꯆꯠꯄꯗꯣ ꯅꯨꯡꯇꯤꯒꯤ ꯑꯃꯗ ꯁꯨꯝ ꯆꯠꯁꯤꯜꯂꯛꯑꯒꯁꯨ ꯅꯨꯡꯉꯥꯏꯇꯕꯗꯣ ꯇꯧꯋꯦꯕ ꯉꯁꯤꯁꯨ ꯄꯨꯔꯥ ꯑꯅꯧꯕꯁꯨ ꯑꯣꯏꯕꯒꯤꯅꯦ ꯈꯪꯗꯦ ꯌꯥꯝ ꯅꯨꯡꯉꯥꯏꯈ꯭ꯔꯦ ꯐꯣꯇꯣꯒ ꯍꯥꯏꯁꯦ ꯁꯨꯡ ꯀꯥꯞ ꯀꯥꯞꯅꯤꯡꯉꯨꯗ꯭ꯔꯕꯅꯦ ꯉꯁꯤꯗꯤ ꯈꯤꯇꯪ ꯑꯗꯨꯝ ꯀꯥꯞꯅꯤꯡꯕꯒ ꯐꯥꯎꯍꯟꯕꯗꯣ ꯑꯗꯨꯝ ꯅꯨꯡꯉꯥꯏꯌꯦ ꯉꯁꯤꯒꯤ ꯃꯐꯝꯗꯨ ꯌꯥꯝ ꯑꯗꯨ ꯌꯥꯔꯗꯤ ꯍꯌꯦꯡꯁꯨ ꯑꯝꯇ ꯆꯠꯂꯨꯁꯦ ꯑꯩꯒꯤ ꯇꯨꯄꯤꯗꯨ ꯂꯩꯕ꯭ꯔꯥ ꯑꯝꯇ ꯌꯦꯡꯉꯨꯁꯦ ꯃꯗꯨꯒꯤ ꯇꯣꯄꯤꯗꯣ ꯑꯩꯅꯗꯤ ꯌꯥꯝꯅ ꯄꯥꯝꯖꯕ ꯍꯥꯏꯗꯤ ꯃꯊꯛ ꯌꯥꯎꯗꯕꯒꯤꯅꯦ ꯌꯥꯝ ꯅꯨꯡ ꯅꯨꯡꯉꯥꯏꯌꯦꯕ ꯃꯥꯗꯣ ꯍꯣꯏ ꯂꯩꯕꯨ ꯂꯩꯔꯝꯃꯗꯤ ꯐꯔꯦ ꯍꯥꯏꯔꯞ ꯆꯠꯂ ꯁꯨꯝ ꯌꯦꯡꯉꯨꯁꯦ ꯋꯥ
ꯃꯤꯒꯤ ꯄꯣꯠ ꯆꯩꯁꯨ ꯑꯣꯏꯕꯅꯤꯅ ꯇꯒꯤ ꯑꯃ ꯍꯥꯏ ꯀꯩ ꯍꯥꯏꯅꯤ ꯌꯥꯝ ꯇꯨꯄꯤꯗꯨꯅ ꯍꯦꯛꯇ ꯐꯖꯕ ꯈꯣꯠꯄ ꯇꯧꯕꯗ ꯌꯦꯡꯕ ꯀꯥꯟꯗ ꯃꯤꯅ ꯍꯨꯟꯗꯣꯛꯑꯝꯕꯒ ꯃꯥꯟꯗꯣꯏꯅꯦꯕ ꯍꯥꯏꯕꯗꯤ ꯃꯀꯣꯛ ꯀꯩꯀꯩꯁꯨ ꯌꯥꯎꯗꯕꯅꯤꯅ ꯑꯗꯨꯝ ꯍꯥꯏꯗꯤ ꯃꯤꯒꯤ ꯃꯥꯄꯣꯠ ꯍꯥꯏꯕꯁꯤ ꯇꯒ ꯄꯥꯏꯕꯁꯦ ꯍꯥꯏꯗꯤ ꯑꯍꯟꯕ ꯀꯩꯀꯩ ꯑꯣꯏꯔꯗꯤ ꯐꯥꯕ ꯃꯜꯂꯦꯗꯅꯀꯣ ꯍꯦꯛ ꯌꯦꯡꯕ ꯀꯥꯟꯗ ꯑꯗꯨꯗꯨꯅ ꯑꯗꯨꯝ ꯂꯩꯔꯝꯒꯅꯤꯗ ꯍꯥꯏꯅ ꯑꯩꯅ ꯈꯟꯕꯗꯀꯣ ꯅꯪ ꯉꯁꯥꯏ ꯀꯥꯏ ꯖꯒꯥꯗ ꯊꯝꯃꯝꯒꯦ ꯅꯪ ꯅꯤꯡꯁꯤꯡꯕꯗꯗꯤ
ꯌꯣꯒ ꯇꯧꯕꯗꯣ ꯌꯣꯒ ꯇꯧꯕꯒꯤ ꯎ ꯑꯃ ꯅꯪꯅ ꯌꯥꯝ ꯅꯝꯖꯕꯗꯣ ꯑꯗꯨꯗꯨꯗ ꯌꯥꯜꯍꯧꯕꯅꯦꯕ ꯑꯗꯨꯕꯨꯗꯤ ꯂꯩꯔꯝꯅꯤꯗ ꯑꯗꯨꯗ ꯊꯕꯛ ꯇꯧꯕ ꯃꯤꯒꯤ ꯄꯣꯠ ꯆꯩ ꯃꯥꯟꯕ꯭ꯔꯁꯨ ꯈꯪꯕꯣꯠꯇꯦꯗ ꯑꯗꯨꯝ ꯃꯤꯅ ꯀꯩꯁꯨ ꯂꯧꯔꯣꯏꯗ
ꯍꯣꯏ ꯑꯗꯨꯗꯤ ꯑꯗꯨꯝ ꯉꯁꯥꯏ ꯇꯥꯏꯃꯤꯡꯗꯨꯗ ꯈꯔ ꯉꯟꯇꯛ ꯉꯟꯇꯛ ꯉ ꯇ ꯉꯟꯇꯥ ꯂꯥꯛꯑꯣ ꯑꯗꯨꯗꯨꯒ ꯑꯗꯨꯝ ꯉꯟꯅ ꯀꯥꯔꯨꯔꯗꯤ ꯐꯩꯗꯅꯀꯣ ꯑꯗꯨꯗꯨꯒꯤ ꯋꯥꯅꯤꯗ
ꯑꯩꯈꯣꯏꯒꯤꯗꯣ ꯍꯣꯏ ꯃꯈꯣꯡꯕꯨꯃꯩ ꯒꯥꯔꯤꯒꯨꯝꯕꯅ ꯆꯠꯂꯕꯨꯗꯨꯅꯦ ꯑꯃꯨꯛ ꯈꯔꯗꯤ ꯉꯟꯈꯠꯇꯣꯅꯦ ꯌꯥꯝ ꯀꯣꯏꯗꯅꯕ ꯈꯣꯡꯅ ꯆꯠꯄꯗꯣ ꯀꯣꯏꯃꯟꯕꯒꯤꯁꯨꯅꯦꯕ ꯃꯇꯝ ꯆꯪꯉꯤꯗꯣ ꯑꯗꯣ ꯃꯤ ꯆꯤꯡ ꯀꯥꯕꯒꯤꯗꯤ ꯌꯥꯗꯤ ꯌꯥꯏꯕ ꯇꯥꯏꯃꯤꯡꯗꯣ
ꯌꯥꯏꯗ ꯍꯜꯂꯛꯄ ꯇꯥꯏꯃꯤꯡꯗꯣ ꯆꯞ ꯆꯥꯔꯤꯅꯣ ꯍꯥꯏꯗꯤ ꯃꯇꯝꯗꯣ ꯉꯁꯥꯏ ꯍꯜꯂꯛꯄꯗꯣ ꯑꯗꯨꯝ ꯆꯞ ꯆꯥꯏꯑꯦꯕ ꯅꯍꯥꯟꯈꯩ ꯍꯜꯂꯛꯄꯗꯨꯒ ꯆꯞ ꯃꯥꯟꯅꯩꯗꯅ ꯃꯇꯝꯗꯣ ꯀꯩꯁꯨ ꯌꯥꯝ ꯊꯦꯡꯗ ꯈꯣꯠꯊꯕ ꯇꯧꯕ ꯑꯣꯏꯗꯦꯅ ꯑꯗꯨꯕꯨꯗꯤ ꯈꯔ ꯉꯟꯅ ꯆꯠꯄꯩꯅꯤ ꯑꯩꯈꯣꯏ ꯅꯍꯥꯟꯈꯩ ꯆꯠꯄꯗꯤ ꯄꯨꯡ ꯇꯔꯨꯛ ꯑꯗꯨꯋꯥꯏ ꯆꯠꯂꯤꯅꯤ ꯉꯁꯤꯗ ꯑꯃꯨꯛ ꯃꯉꯥ ꯃꯤꯅꯤꯠ ꯇꯔꯥ ꯀꯨꯟ ꯑꯗꯨꯋꯥꯏ ꯆꯠꯄꯅꯤꯅ ꯄꯨꯡꯈꯥꯏꯃꯨꯛꯀꯤ ꯆꯥꯡꯁꯨ ꯑꯗꯨꯝ ꯈꯦꯠꯅꯩꯌꯦꯅꯀꯣ ꯄꯨꯡꯈꯥꯏ ꯃꯨꯛ ꯉꯟ ꯈꯠꯄ ꯍꯥꯏꯁꯤ ꯑꯗꯨꯝ ꯈꯣꯡꯅ ꯆꯠꯄꯤꯗ ꯂꯝꯕꯤꯅ ꯗꯨꯝ ꯑꯣꯏꯔꯦꯅꯀꯣ ꯑꯗꯒꯤ ꯋꯥꯀꯤꯡ ꯆꯠꯄ ꯍꯥꯏꯔꯁꯨ ꯅꯨꯃꯤꯗꯥꯡ ꯋꯥꯏꯔꯝ ꯆꯠꯄ ꯍꯥꯏꯔꯁꯨ ꯃꯤ ꯑꯅꯤ ꯆꯠꯃꯤꯟꯅꯔꯗꯤ ꯑꯅꯤ ꯑꯍꯨꯝ ꯆꯠꯃꯤꯟꯅꯔꯗꯤ ꯋꯥꯔꯤ ꯁꯥꯟꯅ ꯈꯣꯠꯅ ꯇꯧꯔ ꯆꯠꯃꯤꯟꯅ ꯅꯨꯡꯉꯥꯏꯅ ꯏꯊꯟꯗ ꯆꯠꯄ ꯍꯥꯏꯗꯤ ꯅꯣꯡ ꯁꯤꯡꯒ ꯈꯔ ꯇꯔꯀꯥꯟꯗ ꯀꯩ ꯍꯥꯏꯅꯤ ꯀꯤꯕꯒꯨꯝ ꯑꯗꯒꯤ ꯀꯩ ꯍꯥꯏꯅꯤ ꯅꯨꯡꯉꯥꯏꯇꯕꯒꯨꯝ ꯇꯧꯕꯗꯣ ꯑꯗꯨꯃꯥꯏꯅ ꯇꯧꯕꯒꯤꯅꯤꯗ
ꯍꯣꯏ ꯈꯨꯄꯥ ꯑꯃ ꯁꯨꯝ ꯂꯩꯔꯗꯤ ꯅꯨꯡꯉꯥꯏꯕꯅꯦ ꯑꯗꯨꯅꯤ ꯑꯗꯨꯅ ꯅꯨꯡꯉꯥꯏꯕꯅꯦ ꯏꯊꯟꯗ ꯆꯠꯄꯗꯒꯤꯗꯤ ꯑꯃꯒ ꯁꯨꯝ ꯆꯠꯂꯒ ꯋꯥꯔꯤ ꯋꯥꯇꯥꯏꯗꯁꯨ ꯇꯧꯔꯗꯤ ꯈꯔ ꯐꯕꯅꯦꯕ
ꯑꯩꯁꯦ ꯑꯃꯗ ꯑꯃꯨꯛ ꯆꯦꯟ ꯑꯃꯗ ꯑꯃꯨꯛ ꯆꯦꯟ ꯃꯅꯤꯡꯗ ꯑꯃꯨꯛ ꯆꯦꯟ ꯃꯃꯥꯡꯗ ꯑꯃꯨꯛ ꯆꯦꯟ ꯃꯃꯥꯡꯗ ꯑꯃꯨꯛ ꯑꯉꯥꯡ ꯑꯃꯨꯛ ꯂꯥꯡꯖꯤꯜꯂꯛꯀꯅꯤ ꯃꯅꯤꯡꯗꯅ ꯑꯃꯨꯛ ꯀꯥꯝꯖꯤꯜꯂꯛꯀꯅꯤ ꯂꯩꯕꯝ ꯂꯩꯇꯦꯗꯣ ꯇꯧꯔꯦꯅꯦ ꯇꯧꯔꯤꯁꯦ
ꯍꯣꯏ ꯀꯥꯝꯕꯁꯤꯕꯨꯗꯤ ꯊꯣꯏꯅ ꯀꯩꯁꯨ ꯀꯥꯏꯗꯦꯅ ꯃꯤ ꯃꯈꯣꯟ ꯅꯠꯇꯕꯅꯤꯅꯅꯦ ꯈꯔ ꯐꯩꯌꯦꯕ ꯑꯗꯨꯒ ꯃꯤ ꯃꯈꯣꯟꯒꯨꯝ ꯑꯃꯨꯛ ꯇꯥꯁꯤꯜꯂꯛꯄꯗꯨꯅ ꯑꯃꯨꯛ ꯅꯨꯡꯉꯥꯏꯇꯕꯗꯣ ꯅꯨꯡꯉꯥꯏꯇꯕꯅꯦ ꯑꯗꯨꯅꯦ ꯅꯍꯥꯟ ꯑꯃꯨꯛ ꯇꯧꯕꯗ ꯇꯧꯔꯤꯗꯣ ꯊꯣꯡꯒꯥꯝꯐꯥꯎ ꯊꯣꯛꯑꯦ ꯒꯥꯔꯤ ꯃꯈꯣꯟꯅ ꯑꯃꯨꯛ ꯂꯥꯛꯑꯦ ꯃꯃꯥꯡ ꯀꯥꯈꯠꯂꯦ ꯑꯉꯥꯡꯨ ꯑꯃꯨꯛ ꯀꯞꯁꯤꯜꯂꯛꯑꯦ ꯑꯁ ꯃꯊꯥ ꯁꯥꯕꯅꯤ ꯅꯍꯥꯟ ꯀꯩꯅꯣ
ꯍꯣꯏ ꯉꯁꯤ ꯀꯩꯀꯩ ꯆꯥꯔꯒꯦ ꯍꯜꯂꯛꯄꯗꯩꯗꯤ
ꯍꯜꯂꯛꯄꯗꯒꯤ ꯑꯩꯁꯦ ꯀꯦꯛ ꯃꯆꯥ ꯑꯃ ꯕ ꯀꯔꯤ ꯕꯅꯥꯅꯥ ꯀꯦꯛꯀꯤ ꯇꯥꯏꯞꯇ ꯇꯧꯕ ꯑꯃ ꯂꯩꯕꯅꯦ ꯍꯥꯎꯋꯦ ꯑꯗꯨꯝ ꯑꯗꯨꯗꯨꯃ ꯆꯥꯔꯦ ꯑꯗꯨꯒ ꯆꯥ ꯑꯃ ꯊꯛꯑꯦ ꯗꯣꯅꯠ ꯃꯆꯥ ꯑꯃꯒ ꯇꯧꯔꯦ ꯑꯗꯨꯃꯥꯏꯅ ꯆꯥꯁꯜꯂꯦ ꯑꯗꯨꯒ ꯑꯗꯨꯃꯥꯏꯅ ꯇꯧꯋꯦ ꯆꯥꯑꯣꯏ ꯅꯪꯗꯤ ꯊꯛꯇ꯭ꯔꯥꯕꯣ ꯍꯜꯂꯛꯑꯒ ꯀꯃꯥꯏꯅ ꯇ
ꯑꯩꯗꯤ ꯀꯩꯝ ꯆꯗꯦ ꯁꯤ ꯅꯪ ꯌꯥꯡꯉꯒ ꯅꯨꯡꯉꯥꯏꯖꯩ ꯅꯍꯥꯟꯈꯩ ꯇꯟ ꯆꯥꯔꯨꯕꯨꯗꯤ ꯃꯨꯟꯊꯔꯛꯄꯅꯦ ꯋꯥꯕꯅꯦ ꯄꯨꯂꯞ ꯄꯨꯂꯞ ꯄꯥꯅꯕꯒꯤ ꯑꯗꯒꯤ ꯇꯨꯝꯅꯤꯡꯕꯅꯦ ꯍꯥꯏꯗꯤ ꯌꯥꯝ ꯋꯥꯁꯤꯟꯕ ꯑꯗꯨꯃꯥꯏꯅ ꯇꯧꯋꯦꯕ ꯁꯨꯃꯥꯏꯅ ꯈꯤꯇꯪꯒ ꯍꯥꯏꯗꯤ ꯌꯥꯡꯇꯛ ꯀꯩꯅꯣ ꯆꯨꯍꯤꯡꯒꯨꯝꯕ ꯑꯃ ꯊꯛꯑꯒ ꯂꯩꯕꯁꯦ ꯑꯁꯤꯅꯅ ꯍꯛꯆꯥꯡꯗ ꯌꯥꯝ ꯅꯨꯡꯉꯥꯏꯕꯗꯣ ꯋꯥꯈꯜꯁꯨ ꯅꯨꯡꯉꯥꯏꯕꯗ ꯑꯗꯨꯃꯥꯏꯅ ꯇꯧꯕꯗꯣ ꯇꯧꯋꯦ
ꯍꯣꯏ ꯌꯥꯡꯂꯞ ꯂꯩꯕꯗꯨꯅꯗꯤꯅꯦ ꯋꯥꯈꯜ ꯌꯥꯝ ꯅꯨꯡꯉꯥꯏꯕꯅꯦ ꯏꯔꯨꯝ ꯂꯨꯝꯗꯕꯗꯨꯗꯤ ꯑꯩꯈꯣꯏꯒꯤ ꯏꯇꯟ ꯇꯟꯗꯕꯗꯣ ꯀꯩꯅꯣꯝꯇ ꯇꯧꯔꯁꯨ ꯍꯦꯛꯇ ꯃꯥꯡꯖꯤꯟ ꯊꯥꯔꯒ ꯇꯧꯅꯤꯡꯗꯕꯗꯣ ꯑꯗꯨꯃꯥꯏꯅ ꯇꯧꯕꯅꯦ
ꯍꯣꯏꯅꯦ ꯑꯗꯨꯅꯦ ꯇꯧꯔꯤꯁꯦ ꯒ꯭ꯌꯥꯟ ꯇꯥꯗꯦ ꯇꯧꯔꯤꯁꯦ ꯅꯣꯡꯁꯤꯁꯨ ꯈꯔ ꯂꯩꯕ ꯃꯥꯜꯂꯤꯅꯦ ꯅꯨꯃꯤꯠ ꯅꯤꯅꯤ ꯍꯨꯝꯅꯤꯗꯤ ꯅꯣꯡ ꯇꯥꯒꯅꯤ ꯑꯁꯨꯝ ꯅꯥꯀꯜꯂꯣꯝꯗꯒꯤ ꯅꯣꯡ ꯄꯨꯕ ꯀꯩꯅꯣ ꯂꯥꯛꯑꯦ ꯂꯩꯆꯤꯟ ꯑꯆꯧ ꯑꯆꯧꯕ ꯂꯥꯛꯑꯦꯅ ꯑꯗꯨꯝ ꯍꯥꯏꯕ ꯉꯔꯥꯡ ꯐꯥꯎꯗ ꯀꯩꯗ ꯊꯦꯡꯅꯩꯑꯦꯕꯀꯣ
ꯍꯦꯍꯦ ꯍꯣꯏ ꯈꯪꯗꯦ ꯑꯃꯔꯣꯝꯗꯕꯨꯗꯤ ꯅꯣꯡ ꯇꯥꯕꯖꯤꯖꯨ ꯁꯥꯃꯟꯕꯒꯤꯀꯣ ꯈꯜꯂꯨꯔꯗꯤ ꯑꯃꯨꯛ ꯈꯤꯇꯪ ꯐꯕ꯭ꯔꯥ ꯑꯃꯨꯛ ꯈꯜꯂꯦ ꯑꯗꯒꯤ ꯈꯪꯗꯦ ꯁꯤꯅꯕꯨꯗꯤ ꯈꯤꯇꯪꯗꯤ ꯏꯪꯗꯤ ꯏꯪꯉꯤꯗꯅꯀꯣ ꯑꯗꯨꯒꯤ ꯈꯤꯇꯪ ꯅꯨꯡꯉꯥꯏ ꯑꯗꯣꯝꯗꯗꯤ ꯇꯧꯕꯗꯣ ꯁꯥꯃꯟꯕꯗꯨꯗꯤ ꯋꯥꯏꯑꯦꯕ ꯊꯕꯛ ꯑꯗꯣ ꯀꯩꯝꯇ ꯇꯧꯅꯤꯡꯗꯕꯗꯣ ꯇꯧꯋꯦꯕ
ꯑꯗꯨꯒꯤ ꯅꯠꯇꯕ ꯁꯨꯝ ꯍꯥꯏꯗꯤ ꯊꯕꯛ ꯑꯃ ꯆꯊꯣꯛ ꯈꯣꯇꯣꯛꯄꯗ ꯇꯧ ꯌꯨꯝ ꯑꯗꯨꯝ ꯂꯩꯔꯕꯗꯤ ꯐꯕꯀꯣ ꯊꯕꯛ ꯑꯃ ꯄꯤꯠꯄ ꯄꯤꯠꯄ ꯆꯠꯄ ꯀꯥꯟꯗ ꯀꯩ ꯍꯥꯏꯅꯤ ꯅꯣꯡ ꯇꯥꯕꯖꯨ ꯑꯗꯨꯝ ꯅꯨꯡꯉꯥꯏꯇꯦꯅꯀꯣ ꯑꯗꯒꯤ ꯁꯥꯇꯤꯟ ꯑꯃꯨꯛ ꯇꯨꯞꯀꯅꯤ ꯑꯗꯒꯤ ꯅꯣꯡ ꯆꯨꯗꯅ ꯑꯃꯨꯛ ꯂꯤꯠꯆꯤꯟꯒꯅꯤ ꯍꯥꯏꯗꯤ ꯌꯥꯝ ꯖꯟ ꯖꯥꯟ ꯑꯣꯏꯕꯗ ꯊꯕꯛ ꯑꯃ ꯆꯠꯄꯗ ꯍꯥꯏꯗꯤ ꯑ ꯑꯩꯈꯣꯏꯒꯤ ꯃꯅꯤꯡ ꯇꯝꯗꯕ ꯍꯥꯏꯒꯗ꯭ꯔꯥ ꯑꯗꯨꯃꯥꯏꯅ ꯇꯧꯔꯒ ꯀꯣꯏꯕꯗꯣ ꯑꯗꯨꯃꯥꯏꯅ ꯑꯣꯏꯕ ꯅꯨꯡꯉꯥꯏꯇꯦ ꯍꯥꯏꯕꯅꯤꯗ
ꯍꯣ ꯍꯣ ꯑꯗꯨꯕꯨꯗꯤ ꯆꯨꯝꯃꯦ ꯇꯧꯕꯅꯦ ꯆꯕꯤꯠ ꯆꯕꯤꯠ ꯑꯩꯍꯣꯏꯒꯤ ꯈꯤꯇꯪ ꯂꯨꯕꯖꯨ ꯂꯨꯕꯝ ꯈꯪꯗꯕꯤꯗꯣ ꯑꯗꯒꯤ ꯁꯥꯇꯤꯟ ꯑꯃꯨꯛ ꯄꯨꯅꯤ ꯔꯦꯟꯀꯣꯠ ꯑꯩꯗꯨꯅꯦ ꯑꯩ ꯍꯥꯏꯖꯩ ꯁꯤꯗꯩ ꯆꯠꯈꯤꯕꯗꯅꯦ ꯅꯣꯡꯖꯦ ꯇꯥꯗ꯭ꯔꯦꯅ ꯆꯠꯂꯦ ꯑꯗꯣ ꯈꯤꯇꯪ ꯆꯠꯄꯒ ꯑꯃꯨꯛ ꯅꯣꯡꯃꯨꯛ ꯇꯥꯔꯛꯑꯅꯤ ꯔꯦꯟꯀꯣꯁꯦ ꯑꯃꯨꯛ ꯈꯥꯝꯃꯒꯃꯨꯛ ꯎꯨꯞꯁꯜꯂꯅꯤ ꯑꯃꯨꯛ ꯊꯧꯔꯦ ꯃꯇꯦꯛ ꯑꯃ ꯑꯗꯩ ꯅꯣꯡ ꯑꯃꯨꯛ ꯂꯦꯞ ꯂꯩꯔꯝꯃꯅꯤ ꯑꯗꯨꯃꯥꯏꯅ ꯇꯧꯕꯒꯤꯀꯣ ꯅꯨꯡꯉꯥꯏꯗꯤ ꯅꯨꯡꯉꯥꯏꯇꯦꯕ ꯆꯠꯊꯣꯛ ꯈꯣꯠꯇꯣꯛꯄ ꯍꯥꯏꯖꯦ ꯒꯥꯔꯤ ꯑꯆꯧꯕꯗ ꯑꯣꯏꯔ ꯑꯗꯨꯝ ꯑꯃꯨꯛ ꯈꯤꯇꯪ ꯐꯔꯦ ꯒꯥꯔꯤ ꯃꯆꯥꯗꯒ ꯆꯠꯇꯕ ꯌꯥꯗꯕ ꯑꯣꯏꯔꯗꯤ ꯅꯨꯡꯉꯥꯏꯇꯕꯗꯣ ꯌꯥꯝꯅ ꯔꯦꯟꯀꯣꯠ ꯐꯅꯕꯨ ꯐꯩ ꯍꯥꯏꯕꯩ ꯋꯥꯅꯤ ꯑꯗꯨꯝ ꯅꯣꯡꯗꯨ ꯀꯜꯂꯗꯤ ꯑꯗꯨꯝ ꯌꯥꯗꯦꯕ ꯑꯗꯨꯝ ꯆꯣꯠꯂꯦꯕ ꯈꯔꯗ ꯑꯣꯏꯔꯁꯨ ꯅꯨꯡꯉꯥꯏꯇꯗꯅꯀꯣ ꯑꯗꯨꯝꯕꯗꯤ ꯍꯥꯏꯔꯗꯤ ꯑꯗꯒꯤ ꯐꯤ ꯀꯩꯀꯥ ꯐꯧꯕꯗꯁꯨ ꯑꯩꯈꯣꯏꯒꯤ ꯀꯪꯗꯕꯗꯣ ꯅꯣꯡꯖꯨ ꯑꯗꯨꯝ ꯆꯨ ꯂꯩꯔꯃꯅꯤꯅ ꯅꯨꯡꯁꯥ ꯊꯣꯛꯛꯇ꯭ꯔꯝꯅꯤꯅ ꯑꯗꯨꯒꯨꯝꯕꯒꯤꯗꯤ ꯑꯃꯨꯛ ꯅꯨꯡꯉꯥꯏꯇꯕ ꯑꯗꯨꯒ ꯈꯤꯇꯪ ꯏꯪꯗꯕꯒꯤ ꯍꯥꯏꯔꯗꯤ ꯑꯃꯨꯛ ꯅꯨꯡꯉꯥꯏꯕꯗꯨꯏ ꯁꯥ
ꯍꯣ ꯍꯣꯏ ꯐꯔꯦ ꯑꯗꯨꯗꯤ ꯅꯪꯁꯨ ꯀꯩ ꯀꯩꯅꯣ ꯆꯥꯕ ꯌꯥꯕ ꯆꯥꯊꯣꯛꯑꯣ ꯑꯗꯨꯒꯗꯨꯒ ꯊꯕꯛ ꯏꯪꯈꯥꯡꯗꯣ ꯐꯖꯅ ꯆꯠꯅꯕꯀꯣ
ꯍꯣ ꯍꯣꯏ ꯑꯩꯁꯨ ꯂꯣꯏꯁꯤꯟꯒꯤꯒꯦ ꯑꯗꯨꯒ ꯑꯃꯨꯛ ꯀꯣꯟꯅ ꯑꯃꯨꯛ ꯌꯦꯡꯉꯒ ꯍꯥꯏꯔꯛꯑꯒꯦ